ꯍꯜꯂ‌ꯣ
ꯀ꯭ꯔꯤꯗꯧꯕ꯭ꯔꯣ
ꯑꯁ ꯑꯩꯁꯨ ꯏꯔꯨꯖꯕ ꯂꯣꯏꯔꯒ ꯂꯩꯔꯝꯕꯅꯦ
ꯑꯁ ꯑꯗꯨꯅ‌ꯦ ꯑꯩꯁꯨ ꯏꯔꯨꯅꯤꯡꯕꯅ ꯁꯥꯕꯅ ꯂꯣꯏꯔꯦ ꯅꯪ ꯏꯔꯨꯕ ꯂꯣꯏꯈ꯭ꯔꯗꯤ ꯅꯨꯡꯉꯥꯏꯔꯝꯃꯅꯤ
ꯅꯨꯡꯊꯤꯜ ꯑ ꯅꯨꯡꯉꯥꯏꯌ‌ꯦ ꯑꯁ ꯑꯗꯨꯏꯁꯨ ꯔꯨꯝꯗ‌ꯣ ꯉꯁꯥꯏ ꯑꯩꯈꯣꯏ ꯅꯨꯡꯊꯤꯟꯗꯣ ꯅꯨꯡꯁꯥ ꯁꯥꯕꯒꯤ ꯑꯈꯣꯏ ꯇꯣ ꯅꯨꯡꯁꯥ ꯃꯅꯤꯜꯗꯣ ꯑꯁ ꯁꯥꯏꯗ ꯔꯨꯝꯗꯣ
ꯎꯝ
ꯑꯁꯣꯝ ꯅꯥꯀꯟꯒꯤ ꯔꯨꯝꯗꯤ ꯅꯨꯡꯉꯥꯏꯌꯦꯕ ꯑꯈꯣꯏ ꯔꯨꯝ ꯊ꯭ꯔꯤꯗ ꯇꯨꯝꯕꯁꯤꯗꯤ ꯀꯔꯥꯏ ꯅꯨꯡꯁꯥ ꯅꯨꯃꯤꯠ ꯇꯥꯕꯒꯦ ꯑꯗꯨꯒꯤ ꯃꯅꯤꯜꯗꯣ ꯁꯥꯏꯌ‌ꯦꯕ
ꯉꯁꯤꯗꯤ ꯅꯪ ꯄꯥꯔꯇꯤ ꯀꯣꯏꯊꯣꯛꯑꯦꯍꯦ
ꯑꯥ ꯊꯣꯛꯑꯦ ꯕꯥꯔꯣ ꯃꯈꯥꯏꯗ ꯍꯌꯦꯡꯗꯤ ꯅꯨꯡꯉꯥꯏꯒꯅꯤꯅ ꯌꯦꯡꯒꯅꯤ ꯍꯌꯦꯡꯗꯤ ꯅꯨꯡꯉꯥꯏꯒꯅꯤꯅꯦ ꯅꯥꯏꯟ ꯊꯥꯔꯇꯤ ꯑꯔꯖꯦꯟꯇꯤꯅꯥ ꯑꯔꯖꯦꯟꯇꯤꯅꯥꯒ ꯀꯅꯥꯔꯥ
ꯑꯥꯔꯖꯦꯟꯇꯤꯅꯥꯒ ꯀꯩꯅꯣ ꯑꯣꯏꯔꯝꯅꯤꯅ ꯏꯖꯤꯞ
ꯎꯝ ꯉꯁꯤꯗꯤ ꯕ꯭ꯔꯥꯖꯤꯜ ꯂꯩꯍꯧꯔꯦꯅꯦ
ꯍꯧꯖꯤꯛꯇꯤ ꯅꯨꯡꯉꯥꯏꯔꯛꯑꯅꯤꯗ
ꯎꯝ ꯅꯨꯡꯉꯥꯏꯇꯦꯅ‌ꯦ ꯅꯦꯃꯥꯔ ꯈꯣꯏꯁꯨ ꯂꯩꯍꯧꯔꯦ
ꯕꯔꯖꯤꯜ ꯂꯩꯍꯧꯈ꯭ꯔꯅꯤ ꯑꯩꯈꯣꯏ ꯀꯞꯄꯗꯣ
ꯎꯝ ꯌꯥꯝ ꯊꯥꯒꯠꯅꯔꯛꯑꯦ ꯀꯞꯄꯒꯤ ꯎꯝ
ꯃꯥꯗꯣ ꯑꯁ ꯅꯨꯡꯗꯤ ꯅꯨꯡꯁꯤꯕꯅꯦꯀ‌ꯣ
ꯇꯧꯗꯣ ꯃꯥꯗꯣ ꯃꯥꯒꯤ ꯈꯣꯡꯗ ꯏꯟꯖꯨꯔꯤ ꯈꯔ ꯂꯩꯕ ꯃꯥꯜꯂꯦꯕ
ꯎꯝ ꯃꯥꯗꯣ ꯁꯥꯟꯅꯕ ꯐꯪꯗ꯭ꯔꯦꯕ
ꯑꯥ ꯃꯃꯥꯡꯒꯤ ꯃꯦꯠꯁ ꯎꯝ ꯃꯃꯥꯡꯒꯤ ꯃꯦꯠꯁꯨ ꯃꯥ ꯁꯥꯕ ꯁꯥꯟꯅꯕ ꯌꯥꯎꯗꯕ ꯃꯥꯜꯂꯦ
ꯎꯝ ꯌꯥꯎꯗꯦ
ꯃꯣꯏꯁꯦ ꯆꯍꯤ ꯀꯌꯥꯃꯨꯛꯇꯤ ꯁꯨꯔꯝꯗꯧ ꯃꯥꯜꯂꯦꯀꯣ
ꯑꯣ ꯑꯩꯗꯤ ꯃꯥꯗꯣ ꯈꯪꯕ꯭ꯔꯥ ꯌꯥꯝ ꯅꯧꯕ꯭ꯔꯥ ꯈꯜꯂꯒ ꯀꯣ
ꯌꯥꯝ ꯌꯥꯝ ꯅꯧꯕ꯭ꯔꯥ ꯈꯜꯂꯒꯔ ꯂꯤꯔꯝꯕ ꯂꯤꯔꯝꯈ꯭ꯔꯕ ꯃꯥꯜꯂꯦ
ꯆꯍꯤ ꯀꯌꯥꯃꯨꯛꯇꯤ ꯁꯨꯔꯝꯗꯧ ꯃꯥꯥꯜꯂꯤ
ꯈꯪꯗ꯭ꯔꯦꯅꯦ ꯑꯗꯨ ꯃꯥꯅꯗꯤ ꯑꯉꯥꯡꯅꯤꯗ ꯃꯣꯏ ꯃꯔꯛꯇꯗꯤ
ꯎꯝ
ꯃꯣꯏ ꯑꯍꯨꯝ ꯃꯔꯛꯇꯗꯤ ꯑꯗꯣꯏꯁꯨ ꯃꯗꯥꯎ ꯑꯣꯏꯕ ꯃꯥꯜꯂꯦ ꯑꯗꯨꯕꯨ ꯃꯊꯪꯒꯤꯗꯗꯤ ꯀꯨꯏꯈ꯭ꯔꯅꯤꯅꯀꯣ
ꯑꯥ ꯑꯥ
ꯑꯗꯨꯗꯗꯤ ꯆꯍꯤ ꯌꯥꯝꯈ꯭ꯔꯥꯅꯤꯕ
ꯅꯣꯔꯋꯦꯁꯨ ꯍꯩꯌꯦꯡꯅꯦ ꯃꯤ ꯑꯋꯥꯡꯕꯗꯣ
ꯎꯝ ꯍꯩꯕꯅꯤ
ꯃꯃꯤꯡ ꯀꯤ ꯃꯃꯤꯡ ꯀꯧꯕ꯭ꯔꯥ ꯃꯤ ꯑꯋꯥꯡꯕꯗꯣ
ꯍꯥꯂꯦꯟ
ꯎꯝ
ꯑꯗꯨꯁꯨ ꯍꯩꯕꯅꯦꯗ ꯑꯗꯨꯝ ꯃꯥꯗꯤ ꯑꯥ ꯃꯥꯁꯨ ꯑꯗꯨꯝ ꯐꯥꯎꯕꯅꯦ ꯏꯁꯇꯥꯥꯗꯗꯤ
ꯉꯥꯁꯤꯗꯤ ꯀꯔꯤ ꯃꯊꯦꯜ ꯊꯣꯡꯒꯅꯤ
ꯉꯁꯤꯗꯤ ꯑꯁ ꯈꯪꯗꯦ ꯆꯥꯛ ꯏꯟꯁꯥꯡꯁꯨ ꯊꯣꯡꯕ ꯍꯧꯗ꯭ꯔꯤ ꯏꯃꯥꯈꯣꯏꯁꯨ ꯑꯃꯐꯥꯎ ꯂꯩꯇꯦ
ꯑꯣ
ꯅꯥꯟꯒꯤꯗꯣ ꯏꯄꯨꯗꯣꯁꯤ
ꯑꯣ ꯉꯁꯤ ꯄꯨꯔꯛꯈ꯭ꯔꯥꯕ꯭ꯔꯣ
ꯍꯣꯏ ꯑꯦꯝꯕꯨꯂꯦꯟꯁꯇ ꯄꯨꯔꯛꯈ꯭ꯔꯦ
ꯑꯣ ꯅꯃꯥꯈꯣꯏꯒꯤ ꯃꯆꯦ ꯃꯅꯥꯎꯔꯥ ꯅꯠꯇ꯭ꯔꯒ ꯅꯄꯥ ꯈꯣꯏꯔꯣꯝꯒꯤꯔꯥ
ꯄꯣꯛꯃꯤꯟꯅꯕ ꯃꯅꯥꯎꯅꯨꯄꯥꯅꯦ
ꯑꯣ ꯀꯔꯤ ꯅꯥꯕ꯭ꯔꯥꯕ
ꯑꯁ ꯈꯪꯗꯦꯗ ꯃꯥꯁꯦ ꯅꯥꯕ ꯀꯨꯏꯈ꯭ꯔꯦꯗ
ꯎꯝ
ꯅꯧꯎꯗꯤ ꯅꯧꯔꯤꯗꯨꯁꯨ ꯃꯇꯗꯥꯎꯅꯅꯦ ꯍꯥꯏꯕ ꯇꯥꯔꯦ
ꯑꯣ
ꯍꯧꯖꯤꯛ ꯀꯟꯖꯦ ꯑꯗꯨꯝ ꯃꯤꯁꯤꯌꯦꯀꯣ
ꯎꯝ ꯃꯤ ꯄꯔꯦꯡ ꯁꯥꯟꯅꯁꯤ ꯅꯨꯡꯉꯥꯏꯇꯦꯅꯦ
ꯍꯧꯖꯤꯛ ꯅꯪꯁꯨ ꯐꯥꯒꯤ ꯐꯥꯒꯤꯗ ꯌꯨꯝ ꯄꯥꯟꯕ ꯌꯥꯈ꯭ꯔꯦꯍꯦ
ꯑꯁ ꯌꯨꯝ ꯄꯥꯟꯗꯧꯕꯖꯤꯕꯨ ꯋꯥꯈꯜꯒ ꯊꯣꯛꯇꯦꯅꯦ ꯇꯧꯔꯤꯖꯦ
ꯑꯗꯨꯅꯦꯀꯣ
ꯎꯝ
ꯄꯥꯟꯁꯨ ꯄꯥꯅꯤꯡꯗꯦ ꯑꯃꯨꯛꯀ ꯈꯜꯂꯗꯤ ꯍꯣꯏ
ꯍꯥꯏꯗꯤ ꯀꯔꯤꯔ ꯈꯪꯗꯦ ꯑꯩꯈꯣꯏꯅ ꯇ꯭ꯋꯦꯟꯇꯤꯒꯨꯝꯕ ꯂꯥꯜꯂꯛꯄ ꯃꯇꯝꯁꯤ ꯌꯨꯝ ꯄꯥꯟꯕꯒꯤ ꯋꯥꯈꯜ ꯁꯨꯛꯈꯥꯟ ꯈꯟꯗꯦ ꯀꯔꯤ ꯇꯧꯕꯖꯥꯠꯔ ꯀꯔꯝꯕ ꯀꯩꯅꯣꯔꯥ ꯈꯪꯗꯦ ꯌꯨꯝ ꯇ꯭ꯋꯦꯟꯇꯤꯒꯨꯝꯕ ꯅꯥꯏꯟꯇꯤꯟ ꯃꯤꯗꯤ ꯅꯥꯏꯟꯇꯤꯟ ꯇ꯭ꯋꯦꯟꯇꯤ ꯌꯧꯕꯁꯦ ꯇ꯭ꯋꯦꯟꯇꯤ ꯋꯥꯟ ꯌꯥꯎꯔꯛꯄꯁꯦ ꯌꯨꯝ ꯄꯥꯅꯤꯡꯕꯒꯤꯕ ꯋꯥ
ꯑꯗꯨꯒꯣ ꯃꯤꯁꯤꯡꯁꯦ ꯖꯠ ꯖꯥꯠꯅꯦ ꯌꯦꯡꯉꯣ ꯑꯩꯈꯣꯏꯗꯤ ꯍꯧꯖꯤꯛꯁꯦ ꯑꯩꯈꯣꯏꯗꯤ ꯌꯥꯝ ꯂꯤꯕ ꯅꯠꯇ꯭ꯔꯤꯕ
ꯎꯝ
ꯅꯠꯇꯦ ꯑꯩꯗꯣ
ꯎꯝ
ꯑꯗꯨ ꯑꯣꯏꯔꯁꯨꯀꯣ ꯑꯗꯨꯝ ꯃꯤꯅ ꯂꯛꯅꯒꯅꯤ ꯈꯪꯕ꯭ꯔꯥ ꯅꯪꯗꯣ ꯁꯥꯔꯤ ꯑꯣꯏꯈ꯭ꯔꯦ ꯑꯗꯨꯝ ꯀꯔꯤ ꯑꯗꯨꯝ ꯋꯥꯍꯩ ꯍꯥꯏꯅ ꯂꯛꯅꯔꯛꯀꯅꯤꯕ
ꯎꯝ
ꯑꯗꯨꯗꯤ ꯁꯥꯎꯅꯤꯡꯕꯁꯦꯀꯣ ꯑꯗꯨꯝ ꯑꯉꯥꯡ ꯉꯥꯛꯛꯇ ꯑꯗꯨꯝ ꯄꯣꯔꯒ ꯂꯩꯕꯒꯤꯀꯣ
ꯎꯝ
ꯑꯗꯨꯝ ꯍꯥꯏꯒꯅꯤꯕ ꯈꯪꯕ꯭ꯔꯥ ꯑꯗꯣ ꯅꯍꯥꯟ ꯀꯩꯅꯣ ꯃꯤꯅ ꯈꯠꯄ ꯀꯥꯟꯗꯗꯤ ꯑꯁ ꯈꯠꯂꯦ ꯈꯣꯠꯂꯦ
ꯍꯣꯏ ꯍꯣꯏ ꯍꯣꯏ
ꯑꯗꯨ ꯑꯣꯏꯔꯁꯨ ꯃꯤ ꯑꯥ ꯃꯤ ꯃꯤꯅ ꯍꯥꯏꯅꯕꯁꯤ ꯆꯨꯝꯗꯤ ꯆꯨꯝꯕ ꯃꯥꯜꯂꯦ ꯑꯗꯨꯝ ꯀꯔꯤ ꯍꯥꯏꯁꯤꯔ ꯃꯇꯝ ꯂꯩꯌꯦ ꯑꯩꯈꯣꯏꯁꯨ ꯀꯣ
ꯎꯝ
ꯀꯔꯤꯔ ꯌꯥꯝ ꯍꯥꯟꯗꯤ ꯑꯣꯏꯗ꯭ꯔꯤ ꯑꯗꯨ ꯑꯣꯏꯔꯁꯨ ꯋꯥꯈꯟꯗꯣ ꯀꯔꯤꯔ ꯑꯗꯨꯝ ꯑꯗꯨꯝ ꯈꯟꯕꯗꯣ ꯍꯧꯖꯤꯛꯇꯤ ꯍꯩꯈ꯭ꯔꯦꯕ ꯄꯥꯅꯤꯡꯗꯕꯗꯣ ꯑꯗꯨꯝ ꯑꯣꯏꯈ꯭ꯔꯦꯕ
ꯎꯝ
ꯑꯗꯨꯝ ꯃꯤꯒꯤ ꯃꯤꯒꯤ ꯄꯥꯟꯕꯈꯣꯏ ꯎꯕ ꯀꯥꯟꯗꯀꯣ ꯇꯟꯈ꯭ꯔꯦ
ꯅꯝꯕꯔ ꯋꯥꯟ ꯏꯆꯦꯒꯤ ꯎꯕꯗ
ꯐꯥꯒꯤ ꯅꯠꯇ꯭ꯔꯦ ꯌꯨꯝ ꯄꯥꯅꯤꯡꯕꯒꯤ ꯋꯥꯈꯟ ꯁꯨꯛ ꯐꯥꯎ ꯐꯥꯎꯗꯦ ꯀꯩꯗꯧꯕꯖꯥꯠꯔ ꯈꯪꯗꯦ ꯃꯤꯗꯤ ꯄꯪꯄꯥꯟꯗ ꯄꯥꯟꯅꯩ ꯀꯔꯤꯒꯤꯔꯥ ꯈꯪꯗꯦ ꯌꯨꯝ ꯄꯥꯅꯤꯡꯕꯩ ꯋꯥꯈꯟ ꯁꯨꯛ ꯐꯥꯎ ꯐꯥꯎꯗꯦ
ꯑꯗꯨꯅꯦ ꯉꯁꯤꯁꯨ ꯏ ꯀꯥꯕꯖꯦ ꯈꯪꯕ꯭ꯔꯥ ꯃꯥꯗꯣ ꯂꯥꯛꯈ꯭ꯔꯦꯕꯀꯣ ꯏꯆꯦ ꯑꯗꯨ ꯂꯥꯛꯔꯒ ꯅꯍꯥꯟ ꯑꯩꯒꯤ ꯑꯥ ꯁꯦꯟꯗꯜꯗꯨ ꯑꯅꯧꯕꯅꯦꯕ ꯑꯩ ꯂꯩꯕꯗ ꯉꯥꯏꯔꯤꯕꯅꯦꯕ
ꯎꯝ
ꯃꯥꯗꯤꯒꯣ ꯑꯗꯨꯝ ꯇꯧꯋꯦ ꯑꯩꯒꯤ ꯌꯦꯡꯉꯣꯅꯦ ꯗ꯭ꯔꯦꯁ ꯗ꯭ꯔꯦꯁ ꯑꯍꯟꯕ ꯃꯥꯅ ꯇꯣꯡꯕ ꯂꯣꯏꯔꯗꯤ ꯑꯩ ꯐꯪꯗ꯭ꯔꯦꯕ ꯑꯗꯨ ꯌꯦꯡꯉꯣ ꯁꯦꯟꯗꯜ ꯌꯦꯡꯉꯣ ꯑꯍꯟꯕ ꯇꯣꯡꯕꯉ ꯆꯠꯂꯒ ꯉꯁꯤꯗꯣ ꯄꯨꯔꯛꯑꯦ ꯂꯣꯏꯅ ꯇꯠꯈ꯭ꯔꯦ ꯑꯩꯅ ꯑꯥ ꯑꯗꯨꯝ ꯌꯨꯝꯗꯁꯨ ꯇꯣꯡꯕ ꯑꯗꯨꯒ ꯑꯗꯨꯝ ꯕꯖꯥꯔꯒꯨꯝꯕ ꯆꯠꯄꯗꯖꯨ ꯇꯣꯡꯕ ꯌꯥꯕ ꯑꯃ ꯂꯧꯕꯅꯦꯕ
ꯑꯥ
ꯀꯅꯦ ꯊꯝꯃꯝꯃꯦ ꯑꯗꯨꯒ ꯑꯩꯒꯤ ꯑꯃꯨꯛꯀ ꯃꯥꯒꯤꯗꯣ ꯇꯣꯡꯡꯂꯒ ꯆꯠꯈ꯭ꯔꯦ ꯑꯗꯨꯒ ꯑꯩꯒꯤ ꯌꯦꯡꯕ ꯀꯥꯟꯗꯗꯤ ꯄꯨꯔꯥ ꯇꯠꯈ꯭ꯔꯦ ꯃꯈꯥꯗꯨ ꯇꯣꯡꯕ ꯌꯥꯗ꯭ꯔꯦ
ꯑꯗꯨ ꯃꯤꯒꯤ ꯗ꯭ꯔꯦꯁ ꯀꯨꯝꯕꯁꯨ ꯑꯗꯨꯝ ꯀꯔꯤ ꯍꯥꯞꯂꯒ ꯆꯠꯀꯅꯤꯕ ꯈꯪꯕ꯭ꯔꯥ
ꯎꯝ
ꯑꯗꯣ ꯍꯥꯞꯄꯒ ꯃꯥꯗꯤ ꯑꯗꯨꯝ ꯑꯩꯗꯤ ꯌꯦꯡꯉꯣ ꯍꯧꯖꯤꯛ ꯏꯄꯨ ꯅꯥ ꯅꯥꯏ ꯍꯥꯏꯌꯦ ꯑꯩꯗꯤ ꯌꯦꯡꯕꯁꯨ ꯑꯃꯐꯥꯎ ꯐꯪꯗꯦ ꯐꯪꯂꯔꯣꯏ
ꯃꯥꯅ ꯃꯆꯥ ꯂꯧꯔꯝꯂꯒ ꯉꯥꯏꯍꯥꯛꯇꯪ ꯂꯩꯕ ꯌꯥꯕꯅꯦꯕ ꯑꯁ ꯀꯥꯏꯗꯒꯤ ꯑꯁ ꯑꯩ ꯃꯄꯥꯟ ꯁꯨꯛꯊꯣꯛ ꯊꯣꯛꯣꯛꯑꯥꯄ ꯐꯪꯗ꯭ꯔꯦ
ꯇꯧꯕꯅꯦ ꯑꯉꯥꯡ ꯂꯩꯔꯗꯤ ꯃꯄꯥꯁꯨ ꯊꯣꯛ ꯊꯣꯛꯄ ꯉꯝꯗꯕ
ꯑꯁ ꯐꯪꯗ꯭ꯔꯦ ꯉꯁꯤꯁꯨ ꯌꯦꯡꯉꯣ ꯑꯥꯗ ꯃꯤ ꯕꯥꯔꯗꯦ ꯂꯩꯌꯦ ꯍꯥꯏꯅ ꯂꯥꯛꯑꯣ ꯂꯥꯛꯑꯣ ꯀꯧꯋꯦ ꯀꯥꯏꯗꯒꯤ ꯑꯗꯣ ꯑꯁꯤ ꯑꯉꯥꯡꯗꯤ ꯃꯤ ꯃꯤꯒꯤ ꯑꯗꯨꯝ ꯕꯥꯔꯗꯦꯒꯨꯝꯕꯗꯨ ꯄꯨꯕ ꯌꯥꯗꯦꯕ
ꯎꯝ ꯎꯝ
ꯃꯥꯗꯤ ꯃꯤꯅ ꯀꯦꯛꯀꯨꯝꯕ ꯑꯗꯨꯝ ꯀꯛꯄꯗꯣ ꯑꯗꯨ ꯀꯛꯄ ꯌꯥꯗꯦꯕ ꯃꯥꯗꯤ ꯀꯛꯀꯅꯨ ꯑꯗꯨꯝ ꯄꯨꯡ ꯄꯤꯌꯣ ꯍꯥꯏꯕꯅꯦꯕ ꯑꯗꯨꯒꯤ ꯑꯩꯁꯨ ꯑꯗꯨꯝ ꯆꯠꯇ꯭ꯔꯔꯤꯕ ꯑꯃꯐꯥꯎ ꯐꯪꯗ꯭ꯔꯦ ꯒꯥꯔꯤ ꯒꯥꯔꯤ ꯆꯠꯄꯁꯨ ꯑꯃꯐꯥꯎ ꯐꯪꯗ꯭ꯔꯦ ꯑꯩ ꯍꯧꯖꯤꯛ
ꯇꯧꯕꯅꯦ ꯑꯉꯥꯡ ꯂꯩꯕ ꯍꯥꯏꯕꯁꯤꯀꯣ ꯑꯩꯈꯣꯏꯅ ꯀꯣꯏꯅꯤꯡꯉꯁꯨ ꯀꯣꯏꯕ ꯐꯪꯉꯣꯏ ꯏꯔꯨꯞꯁꯤꯡꯒ ꯄꯨꯟꯅꯤꯡꯉꯁꯨ
ꯍꯣꯏ ꯑꯃꯐꯥꯎ ꯐꯪꯗ꯭ꯔꯦ ꯍꯧꯖꯤꯛ ꯈꯪꯕ꯭ꯔꯥ ꯑꯗꯨꯣ ꯐꯣꯟ ꯐꯥꯎꯁꯨ ꯐꯣꯟ ꯐꯥꯎꯁꯨ ꯑꯥꯞ ꯐꯥꯎ ꯆꯠꯄꯗꯣ ꯑꯩ ꯄꯥꯏꯕ ꯐꯪꯗ꯭ꯔꯤ ꯃꯔꯝꯗꯤ ꯑꯩꯒꯤ ꯐꯣꯟꯗ ꯑꯗꯨꯝ ꯍꯣꯁꯄꯣꯠ ꯁꯝꯂꯒ ꯃꯥꯅ ꯌꯦꯡꯕꯅꯤꯅꯀꯣ
ꯎꯝ
ꯑꯗꯨ ꯆꯠꯄ ꯈꯨꯗꯤꯡꯒꯤ ꯃꯥ ꯑꯗꯨꯝ ꯄꯨꯈ꯭ꯔꯦꯕ ꯑꯃꯨꯛꯀ ꯅꯝꯐꯨꯅ ꯂꯧꯕ ꯄꯨ ꯂꯥꯛꯑꯣ ꯍꯥꯏꯅꯉꯥꯏꯁꯨ ꯑꯃꯨꯛꯀ ꯑꯩꯗꯣ ꯊꯥꯗꯣꯛꯄ ꯉꯝꯗꯕ
ꯎꯝ
ꯁꯤ ꯒ꯭ꯌꯥꯟ ꯇꯥꯗꯦ ꯍꯧꯖꯤꯛ ꯋꯥꯈꯜ ꯀꯔꯤꯁꯨ ꯊꯣꯛꯇꯦ ꯁꯦꯡꯕ ꯑꯩ ꯅꯍꯥꯟ ꯑꯃꯔꯛ ꯀꯔꯤꯅꯣ ꯌꯣꯛꯂꯝꯗ꯭ꯔꯗꯤ ꯐꯕ ꯑꯩꯁꯨ ꯌꯣꯛꯈ꯭ꯔꯕꯅꯤꯅ ꯑꯃꯨꯛꯀ ꯊꯥꯗꫭꯛꯄꯗꯨ ꯑꯩ ꯑꯃꯨꯛ ꯉꯝ ꯉꯝꯗ꯭ꯔꯦꯕ ꯑꯗꯨꯒꯤ ꯏꯃꯥꯟꯅꯕꯤꯁꯤꯡꯅ ꯍꯥꯏꯌꯦ ꯅꯪꯗꯤ ꯑꯗꯨꯝ ꯅꯪꯗꯤ ꯑꯗꯨꯝ ꯂꯦꯟꯒꯗꯧ ꯃꯥꯟꯈ꯭ꯔꯦ ꯍꯥꯏꯅ
ꯇꯧꯕꯅꯦ ꯑꯉꯥꯡ ꯑꯩꯈꯣꯏꯒ ꯄꯤꯁꯛ ꯄꯤꯛꯅ ꯂꯩꯃꯤꯟꯅꯔꯗꯤ ꯊꯗꫭꯛꯄ ꯁꯨꯛꯉꯝ ꯉꯝꯗꯝꯅꯦ
ꯍꯣꯏꯕ ꯑꯗꯨ ꯊꯥꯗꯣꯛꯄ ꯌꯦꯡꯉꯣꯅꯦ ꯑꯩꯈꯣꯏ ꯐꯥꯎꯅ ꯉꯝꯗꯕꯗꯣ ꯑꯗꯣ ꯃꯥꯗꯤ ꯅꯨꯡꯉꯥꯏ ꯀꯣꯏꯔ ꯂꯩꯕꯗꯣ
ꯑꯍꯝ ꯑꯖꯥꯅꯁꯨ ꯑꯗꯨꯝ ꯈꯪꯕꯅꯦ ꯀꯅꯥꯅ ꯅꯨꯡꯁꯤ ꯀꯅꯥ ꯅꯨꯡꯁꯤꯗꯦ ꯍꯥꯏꯕꯗꯣ ꯑꯗꯨꯝ
ꯍꯣꯏ ꯍꯧꯖꯤꯛ ꯃꯤ ꯀꯅꯥꯉꫭꯟꯅꯗꯁꯨ ꯌꯥꯗꯦ ꯁ꯭ꯀꯨꯜ ꯆꯠꯄꯁꯨ ꯀꯣ ꯑꯩ ꯂꯧꯕ ꯂꯥꯛꯇꯔꯤꯐꯥꯎꯕ ꯃ ꯑꯗꯨꯝ ꯐꯝꯔꯒ ꯂꯩꯒꯅꯤ ꯑꯗꯨꯒꯨꯝꯕꯗꯣ ꯎꯔꯒꯀꯣ ꯑꯃꯨꯛꯀ ꯑꯩꯁꯦ ꯉꯝꯗꯕ ꯑꯗꯨꯝ
ꯎꯝ
ꯏꯁ ꯀꯔꯤꯅꯧ ꯒꯌꯥꯟ ꯃꯦꯟ ꯇꯗꯦ
ꯑꯗꯣ ꯉꯁꯤ ꯐꯨꯝꯗꯣꯏꯔꯥ
ꯍꯌꯦꯡ ꯐꯨꯝꯒꯅꯤ ꯍꯥꯏꯌꯦ
ꯑꯣ
ꯍꯌꯦꯡ ꯐꯨꯝ ꯍꯌꯦꯡꯗꯤ ꯐꯨꯝꯒꯅꯤ ꯍꯥꯌꯦ ꯑꯗꯨ ꯑꯁ ꯍꯌꯦꯡꯁꯦ ꯆꯠꯀꯦ ꯇꯧꯔꯒ ꯈꯪꯗꯦ ꯆꯠꯄ ꯌꯥꯒꯦꯔꯥ
ꯅꯣꯏ ꯈꯨꯟꯗ ꯅꯠꯇ꯭ꯔꯣ
ꯅꯠꯇꯦ ꯑꯩꯈꯣꯏ ꯈꯨꯟꯗ ꯐꯨꯝꯕ ꯌꯥꯗꯦ ꯃꯥꯗꯤ
ꯑꯣ
ꯃꯥꯗꯤ ꯑꯥ ꯀꯩꯅꯣꯗ ꯁꯦ ꯂꯩꯔꯨꯡ ꯇꯥꯕꯤꯗꯣ
ꯑꯣ ꯑ
ꯑꯗꯨꯗ ꯐꯨꯝꯒꯗꯧꯕ ꯃꯥꯗꯤ ꯑꯗꯨꯗ ꯈꯨꯟꯆꯟ ꯆꯪꯈ꯭ꯔꯦꯕ ꯃꯥꯗꯣ
ꯑꯣ
ꯃꯥ ꯅꯨꯄꯤ ꯑꯅꯤ ꯂꯧꯕꯅꯤꯅꯀꯣ
ꯑꯥ ꯑꯥ
ꯑꯩꯈꯣꯏ ꯈꯨꯟꯗ ꯆꯪꯕ ꯌꯥꯗꯦꯕ
ꯏꯃꯥꯟ ꯅꯥꯟ ꯑꯃꯔꯛ ꯅꯥꯕ ꯀꯥꯟꯗ ꯑꯩꯈꯣꯏ ꯌꯨꯝꯗ ꯂꯩꯕ ꯂꯥꯛꯀꯦ ꯍꯥꯏ ꯅ ꯍꯥꯏꯕ ꯑꯥ ꯏꯃꯥꯅꯁꯨ ꯍꯣꯏ ꯂꯩꯕ ꯂꯥꯈ꯭ꯔꯥꯁꯅꯨ ꯁꯤꯗ꯭ꯔꯤꯉꯩꯗ ꯃꯥ ꯉꯥꯏꯍꯥꯛꯇꯪ ꯋꯥꯈꯜ ꯅꯨꯡꯉꯥꯏꯔꯤꯉꯩꯗ ꯍꯥꯏꯕ
ꯑꯗꯣ ꯃꯥꯏ ꯅꯨꯄꯤꯈꯣꯏꯅ ꯑꯃꯨꯛ ꯌꯥꯗꯕ ꯁꯤꯔꯁꯨ ꯅꯨꯡꯉꯥꯏꯅ ꯁꯤꯕ ꯐꯪꯗꯦ ꯍꯥꯏꯕꯗꯨ
ꯑꯥ
ꯅꯍꯥꯟ ꯂꯧꯗ꯭ꯔꯥꯁꯨ ꯐꯥꯔꯝꯒꯗꯧꯕ
ꯀꯔꯤ ꯖꯥꯠ ꯅꯨꯄꯤ ꯂꯧ ꯂꯧꯕ꯭ꯔꯣ
ꯃꯥꯗꯨ ꯑ ꯀꯩ ꯆꯥꯟꯗꯦꯜꯗꯒꯤ
ꯅꯨꯡꯉꯥꯏꯇꯦꯅꯦ
ꯎꯝ ꯅꯪꯒꯤ ꯑꯦꯛꯁꯁꯨ ꯀꯣꯏꯕ ꯂꯥꯛꯑꯦ
ꯍꯨꯝ
ꯑꯩꯉꯣꯟꯗ ꯁꯨꯃꯥꯏꯅ ꯍꯥꯏꯌꯦ ꯅꯣꯏꯁꯤꯀꯣ ꯍꯥꯏꯔꯒ ꯂꯩꯌꯦ
ꯍꯥ
ꯃꯥꯗꯣ ꯎꯝ
ꯃꯥꯁꯨ ꯌꯥꯝ ꯇꯧꯅꯤꯡꯕꯅꯦ
ꯇꯧꯍꯜꯂꯣ ꯀꯩꯅꯣ
ꯑꯗꯨꯅꯦ ꯑꯩꯅ ꯇꯧꯍꯜꯂꯣ ꯅꯪ ꯅꯨꯄꯤ ꯐꯪꯗꯕꯗꯣ ꯁꯤꯗ ꯐꯪꯈ꯭ꯔꯅꯤ ꯑꯩꯅ ꯍꯥꯏꯕ ꯑꯗꯨꯝ ꯈꯥꯏꯌꯣ ꯑꯩꯅ ꯍꯥꯏꯔꯒ ꯃꯥꯁꯦ ꯑꯃꯨꯛꯀ
ꯇꯧꯅꯤꯡꯕꯒꯨꯝ ꯑꯗꯨꯒ ꯇꯧꯅꯤꯡꯗꯕꯒꯨꯝ ꯁꯤ ꯇꯧꯔꯒ ꯂꯩꯕ ꯇꯧꯗꯤ ꯇꯧꯅꯤꯡꯕ ꯅꯨꯄꯤ ꯃꯃꯥꯡꯗꯗꯤ ꯏꯀꯥꯏꯕ ꯍꯥꯍꯥ ꯃꯤ ꯃꯃꯥꯅ ꯋꯥꯔꯤ ꯁꯥꯟꯅꯗ꯭ꯔꯁꯨ ꯃꯥ ꯑꯗꯨꯝ ꯑꯗꯨꯝ ꯐꯝꯃꯒ ꯋꯥꯔꯤ ꯁꯥꯟꯅꯕ ꯌꯥꯏ ꯀꯩꯅꯣ
ꯍꯣꯏ ꯑꯗꯨ ꯌꯥꯕꯅꯦꯕ ꯑꯗꯨ ꯃꯥꯁꯦ ꯈꯪꯗꯦ ꯍꯧꯖꯤꯛ ꯀꯥꯟꯗꯤ ꯃꯥꯁꯦ ꯊꯕꯛ ꯈꯔ ꯆꯤꯜꯂꯦꯕ ꯑꯥꯗ ꯏꯄꯨ ꯅꯥꯕꯒꯤ ꯑꯗꯨꯗ ꯉꯥꯛꯛꯇ ꯆꯠꯂꯒ ꯂꯩꯕꯗꯣ ꯑꯗꯨꯃꯥꯏꯅ ꯇꯧꯔꯒ ꯂꯩꯕ ꯃꯥꯁꯦ ꯉꯔꯥꯡꯗꯨ ꯉꯔꯥꯡꯗꯣ
ꯎꯝ
ꯇꯥꯕ꯭ꯔꯥ
ꯇꯥꯏꯌꯦ
ꯉꯔꯥꯡ ꯉꯔꯥꯡ ꯉꯔꯥꯡꯔꯥ ꯀꯔꯤꯔꯥ ꯅꯍꯥꯟꯗꯣ ꯑꯩꯈꯣꯏꯗꯣ ꯑꯥ ꯑꯥꯗ ꯂꯝꯗ ꯆꯠꯂꯦꯕꯀꯣ
ꯎꯝ
ꯂꯝꯗ ꯆꯠꯄ ꯀꯥꯟꯗ ꯑꯩꯅ ꯍꯥꯏꯕꯅꯦꯕ ꯑꯁ ꯅꯪꯁꯨ ꯑꯥ ꯑꯗꯨꯝ ꯅꯨꯄꯤ ꯊꯤꯕ ꯌꯥꯔꯦ ꯀꯔꯤꯔꯥ ꯑꯗꯨꯝ ꯂꯤꯔꯛꯈ꯭ꯔꯦ ꯑꯩꯅ ꯍꯥꯏꯕꯅꯦꯕ
ꯎꯝ
ꯃꯥꯁꯨ ꯀꯣꯏꯗꯕ ꯀꯨꯏꯔꯦꯕ
ꯌꯦꯕꯥ ꯑꯥ
ꯐꯣꯟꯒꯁꯦ ꯃꯥꯁꯨ ꯁꯥꯟꯅꯗꯕ ꯀꯨꯏꯔꯦꯕ ꯑꯩꯅ ꯍꯥꯏꯕ ꯅꯣꯏꯒꯤ ꯑ ꯅꯪꯒꯤ ꯑꯃꯗꯨꯁꯨ ꯅꯣꯏꯅꯤ ꯐꯥꯎꯅꯔꯒ ꯑꯗꯨꯝ ꯁꯥꯟꯅꯕ ꯌꯥꯔꯦ ꯍꯥꯏꯅ ꯍꯥꯏ ꯍꯥꯏꯕꯅꯦꯕ ꯑꯩꯅ ꯅꯣꯏ ꯑꯅꯤꯁꯨ ꯀꯔꯤꯔꯣ ꯑꯗꯨꯝ ꯂꯩ ꯅꯪ ꯉꯥꯏꯁ꯭ꯔꯨꯛꯕꯨꯗꯤ ꯀꯔꯤꯔꯣ ꯂꯤꯕ ꯍꯦꯟꯅꯕ ꯀꯔꯤ ꯁꯠ ꯂꯧꯅꯕ ꯌꯥꯔꯦ
ꯑꯃꯥꯒꯤ ꯂꯨꯍꯣꯡꯕ
ꯑꯗꯨꯅꯦ ꯅꯍꯥꯟ__ ꯑꯦꯌꯥ ꯑꯁꯤꯗ ꯂꯩꯕ ꯏꯆꯦ ꯑꯃꯗꯨ ꯈꯔ ꯅꯣꯏꯕꯗꯨ ꯃꯥꯅ__ ꯂꯪꯕꯅꯦꯕ ꯑꯗꯨꯒ ꯃꯥꯅꯀꯣ ꯅꯣꯛꯃꯤ ꯅꯣꯛꯃꯤ ꯇꯧꯕ ꯑꯗꯨꯒꯤ ꯃꯥꯅ ꯍꯥꯏꯕ ꯀꯔꯤ ꯅꯣꯛꯃꯤ ꯅꯣꯛꯃꯤ ꯇꯧꯔꯒ ꯂꯩ__